ꯍꯜꯂꯣ
ꯎꯝ
ꯍꯥꯏꯔꯤꯕꯣ
ꯅꯨꯡꯉꯥꯏꯔꯤ ꯅꯨꯡꯉꯥꯏꯔꯤ ꯍꯥꯏꯕ ꯇꯥꯔꯦ
ꯈꯨꯟꯗ ꯂꯒ ꯌꯥꯝ ꯐꯥꯎꯔꯦ ꯇꯣ ꯃꯤꯁꯗꯤ
ꯀꯃꯥꯏꯅ
ꯌꯥꯝ ꯐꯥꯎꯔꯦꯍꯦ ꯃꯦꯁꯦꯖꯁꯨ ꯐꯖꯅ ꯃꯦꯁꯦꯖ ꯇꯣ ꯔꯤꯞ꯭ꯂꯥꯏ ꯇꯧꯗ꯭ꯔꯔꯤ
ꯅꯪꯕꯨ ꯍꯥꯏꯕ꯭ꯔꯣ ꯑꯗꯨꯗꯤ
ꯎ
ꯈꯨꯟꯗꯂ ꯍꯥꯏꯒ ꯐꯥꯎ꯭ꯔꯦꯦ
ꯑꯁ ꯃꯥꯅꯕ ꯊꯟꯅꯕꯨ ꯑꯗꯨꯝ ꯍꯥꯏꯔꯒ ꯂꯩꯍꯦ ꯏꯀꯥꯏꯗ꯭ꯔꯣ
ꯅꯣꯡ ꯆꯨꯒꯗꯧꯔꯤꯦ ꯍꯦ
ꯅꯣꯡ ꯆꯨꯅ ꯐꯠꯇ꯭ꯔꯣ
ꯃ ꯁꯇꯤ ꯃꯩꯂ ꯑꯣꯏꯣꯏ ꯉꯕ꯭ꯔꯅꯦ ꯅꯪꯅꯤꯅꯦ ꯅꯪꯅꯤꯅꯦ ꯕꯦꯇ꯭ꯔꯤ ꯂꯩꯇ꯭ꯔꯦ ꯅꯦꯠꯋꯛ ꯂꯩꯇꯦ ꯍꯥꯏꯕꯗꯣ ꯑꯩꯒꯤꯗꯤ ꯀꯩꯁꯨ ꯇꯧꯔꯣꯏ
ꯀꯩꯁꯨ ꯇꯧꯗꯦꯗꯣ ꯑꯗꯨ ꯂꯥꯛꯇ꯭ꯔꯁꯨ ꯂꯥꯛꯇꯦ ꯂꯥꯛꯇ꯭ꯔꯗꯤ ꯂꯥꯛꯇ꯭ꯔꯦ ꯂꯥꯛꯑꯦꯗꯤ ꯂꯥꯛꯑꯦꯗꯅꯣ
ꯂꯥꯛꯇ꯭ꯔꯗꯤ ꯍꯣꯔꯦꯟꯀꯣ ꯇꯨꯝ ꯇꯨꯝꯗ꯭ꯔꯤꯉꯩꯗ ꯑꯩ ꯕꯤꯇ꯭ꯔꯤ ꯌꯥꯎꯗ꯭ꯔꯦ ꯃꯪ ꯐꯔꯁꯦ ꯀꯥꯏꯅꯒ ꯑꯩꯉꫭꯟꯗ ꯍꯥꯏꯒ
ꯀꯅꯥꯕꯨ
ꯑꯩꯏ ꯕꯨꯅꯤꯅꯦ ꯅꯪꯅ ꯍꯥꯒꯗꯕꯗꯨ
ꯑꯦ ꯑꯩꯅ ꯑꯩꯅ ꯅꯪꯕꯨ ꯍꯥꯏꯒꯦ ꯍꯥꯏꯕ꯭ꯔꯣ
ꯎꯝ ꯍꯥꯏꯒꯅꯤ ꯁꫭꯏꯗꯅ ꯍꯥꯏꯒꯅꯤ
ꯍꯥꯏꯔꯒ ꯀꯃꯥꯏ ꯍꯥꯏꯗꯣꯏꯕ ꯑꯩꯗꯤ ꯅꯪꯕꯨ ꯏꯁ
ꯍꯥꯏꯗ꯭ꯔꯗꯤ ꯂꯩꯕ ꯉꯝꯗꯕꯗꫭ
ꯂꯩꯕ ꯉꯝꯗꯕꯒꯨꯝꯅ ꯁꯇꯥꯜ ꯑꯦ ꯃꯥꯒꯤ ꯃꯇꯧꯗ ꯇꯥꯎꯕꯤꯔꯒ ꯑꯁ ꯑꯁꯦꯡꯕꯅꯤ ꯈꯕ꯭ꯔꯣ
ꯁꯦꯜꯒꯤꯗꯨꯅ ꯇꯧꯕꯗꯩ ꯗꯪꯕꯅꯦ
ꯑꯁꯦꯡꯕꯅꯦ ꯈꯟꯕ꯭ꯔꯣ ꯅꯪꯗꯤ
ꯂꯩꯕ ꯉꯝ ꯗꯕꯒꯤ ꯑꯩꯉꫭꯟꯗ ꯐꯔꯁꯤꯀꫭ ꯑꯩ ꯕꯤꯇ꯭ꯔꯤ ꯌꯥꯎꯗ꯭ꯔꯦ ꯀꯥꯏ
ꯀꯗꯥꯏꯗꯒꯤ ꯍꯧꯖꯤꯛ ꯑꯩꯒꯤ ꯕꯦꯇ꯭ꯔꯤꯗꯨ ꯂꯣꯏꯁꯤꯜꯂꯅꯤ ꯌꯥꯝꯗ꯭ꯔꯦ ꯑꯩꯁꯨ ꯑꯗꯨꯒꯤ
ꯃꯩ ꯂꯥꯛꯇ꯭ꯔꯗꯤ ꯃꯩ ꯂꯥꯛꯇ꯭ꯔꯁꯨ ꯌꯥꯏꯌꯦ
ꯃꯩꯗꯤ ꯂꯥꯛꯑꯦꯗꯅ
ꯍꯧꯖꯤꯛꯇꯤ ꯂꯥꯛꯑꯦ ꯍꯣꯔꯦꯟ ꯍꯥꯏꯕꯅꯤꯅ ꯍꯧ ꯍꯧꯖꯤꯛ ꯍꯧꯖꯤꯛ ꯑ ꯂꯩꯔꯒ ꯃꯩ ꯃꯩ ꯃꯨꯠꯈ꯭ꯔꯗꯤ ꯍꯥꯏꯕ ꯅꯪ ꯆꯔꯆꯇꯒꯤ ꯍꯥꯞꯕ ꯅꯠꯇ꯭ꯔꯣꯅꯦ ꯀꯥꯏꯗ ꯆꯠꯂ ꯂꯩꯕ꯭ꯔꯣ ꯌꯨꯝ ꯍꯜꯂꯛꯑꯕꯣ
ꯍꯣꯏꯒꯤ ꯁꯟꯗꯣ
ꯍꯂꯣ ꯎꯝ
ꯍꯣꯏꯒꯤ ꯁꯟ ꯌꯦꯡꯕꯤꯅꯤꯉꯥꯏ ꯃꯤ ꯂꯩꯇ꯭ꯔꯦꯕ ꯇꯥꯗꯕ꯭ꯔꯣ
ꯇꯥꯏꯌꯦ
ꯇꯥꯏ ꯁꯦꯡꯅ ꯇꯥꯕ꯭ꯔꯣ ꯁꯦꯡꯅ ꯇꯥꯏꯌꯦ ꯑꯁꯦꯡꯕ꯭ꯔꯣ
ꯅꫭꯏꯒꯤ ꯅꯦꯠꯋꯛꯁꯦ ꯅꯈꫭꯏꯒꯤ ꯅꯦꯋꯛꯁꯦ ꯑꯩ ꯃꯤ ꯎꯁꯤꯠꯇꯕ ꯌꯥꯝ ꯍꯩꯕꯅꯤꯅꯦ
ꯑꯩꯈꫭꯏꯒꯤ ꯅꯦꯠꯋꯛ ꯐꯠꯗꯦ ꯍꯥꯏꯕ꯭ꯔꯅꯦ ꯌꯥꯝ ꯐꯩ ꯁꯤꯗꯤ
ꯅꯣꯏ ꯗꯇꯥ ꯅꯦꯋꯥꯛ ꯃꯐꯥ ꯅꯦꯋꯥꯛ ꯑꯃꯨꯛ ꯐꯥꯒ꯭ꯔꯕꫭ ꯅꫭꯏ ꯅꯣꯏ ꯈꯨꯟꯗ
ꯍꯧꯖꯤꯛ ꯐꯥꯎꯕ ꯇꯧꯔꯒ ꯂꯩꯕꯗꯣ ꯏꯁ ꯉꯁꯥꯏꯅ ꯐꯪꯈ꯭ꯔꯦ
ꯉꯁꯥꯏ ꯑꯌꯨꯛꯇꯤ
ꯑꯌꯨꯛ ꯑꯌꯨꯗꯁꯨ ꯐꯪꯉꯦ
ꯑꯥ ꯆꯥꯛ ꯂꯥꯝꯃꯦ ꯉꯁꯤꯁꯦ ꯍꫭꯇꯦꯜ ꯍꫭꯇꯦꯜꯗ ꯆꯥ ꯐꯖꯅ ꯊꯛꯇꯧꯕꯒꯤꯀꯣ ꯉꯁꯤꯗꯤ ꯆꯥꯛ ꯂꯥꯑꯃꯦ ꯕ꯭ꯦꯠ ꯑꯃꯈꯛꯇ ꯆꯥꯕꯒꯤ
ꯀꯔꯤ ꯀꯔꯤꯅꯣꯂ ꯃꯥ ꯈꯥꯁꯄ
ꯕ꯭ꯔꯦꯗ ꯕ꯭ꯔꯦꯗ ꯕ꯭ꯔꯦꯗ ꯕ꯭ꯔꯦꯠꯇꯣ ꯈꯖꯤꯛꯇꯪ ꯆꯥꯕ
ꯑꯁ ꯑꯩ ꯉꯔꯥꯡꯗꯣ ꯑꯁꯤ ꯌꯦꯟ ꯃꯆꯥꯗꯣ ꯑ ꯀꯩꯅꯣ ꯀ ꯀꯩꯅꯣꯗ ꯁꯤ ꯎꯝ ꯁꯤ ꯃꯄꯥꯟꯗ ꯁꯤꯔꯝꯕ ꯑꯗꯨꯒ ꯑꯩꯅ ꯀꯥꯎꯔꯒ ꯑꯁꯤ ꯀꯔꯤ ꯍꯥꯏꯁꯤꯔꯥ ꯎꯁꯤꯡꯗꯣ ꯊꯝꯕ ꯃꯐꯝꯗ ꯑꯩꯅ ꯊꯃ ꯍꯧꯖꯤꯛꯇꯤ ꯇꯤꯟ ꯈꯛꯇ ꯉꯥꯏꯔꯦ ꯑꯗꯨꯝ ꯊꯝꯃꯒꯦ ꯄ ꯐꯝꯅ ꯑꯗꯨꯀꯥꯏꯅ ꯇꯧꯦ ꯎꯝ
ꯅꯣꯏ ꯅꯣꯏ ꯌꯨꯝ ꯃꯅ ꯇꯨꯔꯦꯜ ꯂꯩꯕꯗꯣ ꯑꯗꯨꯗ ꯂꯥꯡꯊꯣꯛꯑꯣ
ꯆꯂꯑꯦ ꯃꯤꯒꯤ ꯂꯧꯗ ꯆꯪꯒꯅꯤ ꯅꯝꯊꯤꯕ ꯅꯝꯊꯤꯗꯕ ꯈꯪꯂꯪꯂꯣꯏꯗ ꯅꯣꯡ ꯆꯨꯕꯤ ꯑꯁꯤꯗ ꯊꯣꯛꯇꯒ
ꯏꯁꯄ꯭ꯔꯤꯒꯔꯦ ꯀ ꯉꯁꯤ ꯆꯥꯛ ꯌꯥꯝ ꯂꯥꯝꯃꯦꯥꯛ ꯑꯌꯨꯛꯇꯨ ꯎꯇꯤ ꯆꯥꯕꯅꯦꯕ ꯑꯩꯈꯣꯏꯁꯨꯣ ꯎꯝ
ꯇ ꯆ
ꯄꯤꯤꯁꯥ ꯑꯔꯁꯨ ꯄꯤꯤꯁꯥ ꯑꯔꯁꯨ ꯁꯥꯒꯂꯥ
ꯎꯇ ꯎꯇ ꯆꯥꯔꯗꯤꯀꯣ ꯑꯥ ꯀꯩꯅꯣ ꯎꯠꯇꯤ ꯆꯥꯔꯗꯤ ꯀꯩꯅꯣ ꯀꯔꯤ ꯅꯨꯃꯤꯠ ꯅꯨꯃꯤꯠ ꯆꯨꯞꯄꯒꯤ ꯑ ꯀꯔꯤ ꯍꯥꯏꯒꯦꯔꯣ ꯑꯗꯨꯝ ꯑꯗꯨ ꯑꯗꯨ ꯍꯥꯏꯗꯦ ꯎꯇꯤꯗ ꯆꯥꯛ ꯆꯪꯕ꯭ꯔꯣ ꯆꯥꯛ ꯆꯥꯛꯒ ꯄꯨꯜꯂꯒ ꯊꯣꯡꯕ꯭ꯔꯣ ꯎꯇꯤꯗ
ꯎꯝ ꯁꯠꯇꯣ ꯑꯗꯨꯒꯕꯕ
ꯁꯣꯏ
ꯀ ꯨꯁꯦꯠ ꯀ ꯎꯝ ꯑꯗꯨꯁꯔꯕꯤ ꯆꯥꯛ ꯂꯥꯝꯗꯕꯅꯦ ꯑꯗꯨ ꯑꯣꯏꯔꯁꯨ ꯉꯁꯤꯗꯤ ꯀꯔꯤꯒꯤꯔ ꯈꯪꯅꯦꯦ ꯆꯥꯛ ꯌꯥꯝ ꯂꯥꯃꯤ
ꯅꯪꯒꯤ ꯑ ꯀꯩ ꯍꯥꯏꯔ ꯎꯝ ꯊꯤꯕꯨꯡꯂꯥꯎ ꯑꯣꯏꯕꯒꯤꯅꯦ
ꯏꯁ ꯃꯤꯔꯁꯤꯗꯨꯕ
ꯊꯤꯒꯣ ꯂꯥ ꯍꯣꯏꯕꯒꯤ ꯆꯥꯛ ꯂꯥꯕꯅꯤꯅꯤ ꯈꯪꯗ꯭ꯔꯣ ꯅꯪ ꯈꯪꯗ꯭ꯔꯣ
ꯍꯧꯖꯤꯛꯗꯤ ꯀꯥꯏ ꯂꯩꯕ꯭ꯔꯥ ꯃꯁꯦ ꯌꯨꯝꯗ꯭ꯔꯥ ꯅꯪ ꯌꯨꯝꯗ꯭ꯔꯥ
ꯉꯁꯥꯏꯩꯅ ꯆꯪꯈ꯭ꯔꯦ ꯑꯩꯒꯤ ꯌꯨꯝꯗ ꯂꯩꯌꯦ
ꯀꯔꯤ ꯊꯕꯛ ꯇꯧꯔ ꯂꯩꯕ꯭ꯔꯣ
ꯀꯔꯤꯁꯨ ꯇꯧꯅꯤꯡꯉꯥꯏꯅꯤ ꯏꯇꯦ ꯉꯁꯤꯗꯤ
ꯆꯥꯛ ꯊꯣꯡꯒꯦ
ꯎꯝ
ꯅꯪꯅꯤꯅꯦ ꯅꯨꯡꯉꯥꯏꯕꯗꯤ
ꯀꯃꯥꯏꯅ ꯑꯩꯈꯣꯏ ꯏꯃꯥꯈꯣꯏ ꯂꯩꯕꯒꯤꯅꯦ ꯃꯣꯏ ꯃꯣꯏꯁꯤꯡꯁꯤ ꯑꯆꯨꯕꯒꯤ ꯂꯧꯗꯣ ꯆꯠꯇꯦꯕꯀꯣ ꯑꯗꯨꯒꯤ ꯑꯗꯨꯝ ꯂꯩꯕꯒꯤ ꯍꯌꯦꯡꯗꯤꯪ ꯍꯌꯦꯡꯗꯤ ꯑꯩꯅ ꯇꯧꯒꯅꯤ ꯍꯌꯦ ꯏꯃ ꯑꯗꯨꯣ
ꯑꯌꯨꯛꯁꯨ ꯅꯨꯡꯊꯤꯟꯁꯨ
ꯍꯌꯦꯔꯔꯥ
ꯑꯥ
ꯈꯪꯗꯦ ꯄꯨꯡ ꯀꯌꯥꯗꯒꯤꯩ ꯆꯠꯀꯔꯣ ꯃꯣꯏꯗꯣ ꯁꯨ ꯈꯪꯗꯦ
ꯎ ꯆ ꯂꯥꯑꯁꯨ ꯌꯥꯑꯕꯥꯏꯀꯣ
ꯑꯆꯥꯄꯣꯒꯨꯝ ꯃꯜꯅꯔꯣꯆꯥꯣ
ꯑꯗꯨꯗꯤ ꯑꯩ ꯇꯨꯔꯦꯟ ꯇꯨꯔꯦꯟ ꯃꯅꯥꯛꯇ ꯂꯩꯕꯅꯦꯕ
ꯑꯣ ꯍꯧꯖꯤꯛꯅ ꯆꯥꯛ ꯂꯥꯃꯧꯔꯣꯅꯦ
ꯎꯝ
ꯆꯥꯛ ꯂꯝꯕ ꯍꯦꯛꯇ ꯍꯦꯛ ꯍꯧꯔꯒ ꯆꯥꯛ ꯌꯥꯝ ꯂꯔꯣ ꯅꯣꯏꯗꯤ
ꯎꯝ ꯄꯨꯈꯛꯇꯨ ꯌꯥꯗ ꯑꯦꯕ
ꯁꯇ꯭ꯔꯤꯛ ꯂꯩꯕꯤꯔꯣ
ꯗꯥꯏꯕꯤꯇꯤꯁꯏ ꯁꯤꯝꯇꯣꯝ ꯄꯤꯕ ꯑꯣꯏꯔꯣ
ꯑꯗꯨ ꯑꯗꯨꯗꯤꯁꯕꯅ
ꯑꯦꯞꯖ ꯂꯩꯕꯖꯦ
ꯆꯥꯛ ꯌꯥꯝ ꯆꯥꯛꯇꯣ ꯆꯥꯅꯤꯡꯕ ꯐꯥꯎꯗꯦ ꯑꯩꯗꯤ
ꯎꯝ ꯃꯤ ꯋꯥꯈꯜ ꯂꯩꯌꯦꯕ ꯃꯤ ꯑꯃꯒ
ꯆꯥꯛ ꯆꯥꯅꯤꯡꯕ ꯐꯥꯎꯗꯨꯗꯤ ꯋꯥꯈꯜ ꯂꯩꯅꯤ ꯍꯥꯏꯕ꯭ꯔꯣ ꯍꯧꯖꯤꯛꯀꯥꯟ ꯆꯥꯛ ꯆꯥꯛ ꯆꯥꯕꯗꯣ ꯅꯨꯡꯉꯥꯏꯇꯦꯅ
ꯋꯥꯈꯔꯒꯤ ꯂꯩ ꯅ ꯂꯩ
ꯑꯩ ꯄꯋꯥ ꯌꯥꯝ ꯁꯥꯡꯉꯒ ꯈꯪꯁꯨ ꯈꯪꯗꯒ ꯃꯤꯕꯨ
ꯑꯣ ꯀꯜ ꯅ ꯂꯩ ꯑꯗꯨꯗꯨ ꯀꯪꯉꯅꯤ ꯅꯗꯨ
ꯈꯪꯗ꯭ꯔꯒ ꯈꯪꯕ ꯌꯥꯝ ꯈꯪꯕ ꯇꯥꯏꯕꯀꯣ
ꯅꯪꯗꯤ ꯌꯦꯔꯤꯗꯒꯤ ꯑꯦ ꯑꯗꯨꯒꯤ ꯄꯤ ꯅꯠꯇ꯭ꯔꯒ ꯑꯥꯔ ꯐꯥꯎꯗꯤ ꯈꯪꯉꯝꯒꯅꯦ ꯑꯦ ꯇꯨ ꯖꯦꯗ ꯈꯪꯗ꯭ꯔꯁꯨ ꯑ
ꯄꯗ ꯑ ꯌꯦꯡꯔꯣ ꯑꯥꯗ ꯆꯠꯀꯅꯤ
ꯀꯥꯏꯗ
ꯑꯗꯣ
ꯑꯩꯁꯨ ꯂꯥꯛꯑꯣꯔꯣ
ꯍꯌꯦꯡ ꯍꯌꯦꯡ ꯈꯪꯗꯦ ꯍꯌꯦꯡ ꯀꯥꯏꯗ ꯆꯠꯀꯦꯔꯣ ꯏꯃꯗ ꯂ ꯂꯩꯒꯅꯤ ꯌꯦꯡꯁꯨ
ꯅꯪꯅꯦ ꯅꯨꯡꯉꯥꯏ ꯑꯗꯨꯦ ꯌꯨꯝꯗ ꯈꯛꯇ ꯂꯩꯔꯒ ꯇꯨꯝꯔꯒ ꯆꯥꯔꯒ ꯊꯠꯂꯒ ꯊꯤ ꯐꯥꯏꯔꯦ
ꯊꯤ ꯊꯤ ꯐꯥꯏꯗꯦ ꯍꯥꯏ
ꯑꯦꯁ ꯏꯐ ꯅꯝ ꯊꯤꯔꯣꯡ ꯂꯩꯅꯉ
ꯅꯝꯁꯤ ꯅꯝꯁꯤꯗꯦ
ꯍꯝ
ꯍꯝꯝꯝ
ꯂꯣꯏꯗ꯭ꯔꯤꯕ꯭ꯔꯣ ꯋꯥꯠꯂꯤꯕꯣ ꯎꯝ
ꯋꯥꯜ ꯏꯗ ꯇꯕꯒ ꯍꯧꯗ꯭ꯔꯤꯗ
ꯅꯣꯏ ꯅꯣꯏ ꯈꯨꯟꯗꯗꯤ ꯑ ꯀꯩꯅꯣ ꯍꯥꯏꯣ
ꯑꯩꯣꯏ ꯁꯟꯗꯣ ꯍꯧꯖꯤꯛ ꯈꯔ ꯉꯜꯂꯤꯕ
ꯑꯗꯨ ꯈꯔ ꯊꯦꯡꯅ ꯆꯠꯄ ꯌꯥꯗ꯭ꯔꯣ
ꯑꯗꯨ ꯉꯁꯥꯏ ꯅꯣꯡ ꯆꯨꯅꯤꯉꯥꯏ ꯑꯣꯏꯕꯒꯤꯀꯣ ꯑꯗꯨꯒꯤ ꯑꯩ ꯌꯨꯝꯗ ꯂꯩꯅꯤꯡꯕꯒꯤ ꯊꯣꯛꯄꯅꯦꯕ ꯑꯩ ꯊꯣꯛꯑꯒ ꯆꯥꯛ ꯂꯥꯑꯝꯕ ꯋꯥꯅꯤꯗ
ꯅꯣꯏ ꯆꯥꯛ ꯊꯣꯡꯡꯂꯕꯅꯤꯅ ꯍꯧꯖꯤꯛꯇꯤ
ꯑꯣꯂꯝꯕ
ꯊꯦꯡꯉ
ꯑꯦ ꯇ ꯉ ꯂꯤꯗ ꯃꯨ ꯉ ꯄꯥꯎꯇ
ꯑꯩꯈꯣꯏꯗꯤ ꯊꯣꯡꯈ꯭ꯔꯦ ꯊꯣꯡꯉ ꯂꯩ
ꯃ ꯏꯁꯥ ꯍꯥꯎꯔꯖ ꯈꯔ ꯄꯔꯒ ꯂꯥꯎꯦ
ꯑꯩꯈꯣꯏ ꯉꯁꯤꯁꯦ ꯃꯥꯏꯔꯦꯟ ꯃꯅꯥ ꯆꯥꯒꯅꯤ ꯑꯁꯤ ꯎ ꯀꯩꯅꯣ ꯃꯊꯛꯇ ꯃꯊꯛꯇ ꯏꯃꯥꯆꯧꯒꯤ ꯌꯨꯝꯗ ꯀꯔꯤꯔꯤꯅꯣ ꯕꯤ ꯃꯃꯤ ꯕꯤ ꯍꯥꯏꯕꯗꯣ ꯈꯪꯕ꯭ꯔꯥ
ꯎꯝ
ꯑꯗꯨꯗꯣ ꯎ ꯂꯩꯌꯦ ꯍꯥꯏꯕ ꯑꯩꯈꯣꯏ ꯗꯥꯕꯨ ꯂꯧꯕ ꯆꯠꯂꯣ ꯍꯥꯏꯔꯒꯀꯣ ꯁꯤ ꯁꯤꯁ ꯌꯥꯝꯝ ꯇꯂꯒꯀꯣ
ꯑꯗꯨ ꯅꯣꯏ ꯒꯦꯁꯇꯤ ꯄꯨꯔꯛꯈ꯭ꯔꯕ꯭ꯔꯥ
ꯎꯔꯛꯇꯀ ꯂꯕ ꯌꯥꯗꯦ ꯍꯥꯏꯌꯦ
ꯑꯩ ꯅꯂꯥꯎꯑꯣ ꯍꯥꯏꯦꯕ꯭ꯔ
ꯎꯝ ꯅꯝꯕꯔ ꯑꯃ ꯆꯪꯒꯅꯤ ꯍꯥꯏꯌꯦ ꯑꯗꯨꯒ
ꯁꯤꯗꯤ ꯇꯧꯈ꯭ꯔꯣꯕ꯭ꯔꯣ
ꯀꯦ ꯋꯥꯁꯤ ꯀꯦ ꯋꯥꯁꯤꯃꯨ ꯇꯧꯗꯣꯏꯔꯣ
ꯑꯥ ꯁꯤ ꯇꯧ ꯍꯥꯏꯕ ꯅꯠꯇ꯭ꯔꯣ ꯅꯍꯥꯟ ꯒꯦꯌꯥꯁ ꯄꯥꯏꯕꯁ
ꯑꯩꯗꯤ ꯈꯪꯗꯦ ꯀꯦ ꯋꯥ ꯁꯤꯗꯤ ꯇꯧꯗꯦ ꯑꯩ ꯑꯗꯨꯒ
ꯆꯠꯂꯒ
ꯗꯤ ꯑꯦꯁ ꯁꯤꯒꯤ ꯅꯝꯕꯔ ꯄꯨꯔꯛꯑꯣ ꯍꯥꯏꯌꯦꯦ
ꯎꯝ ꯅꯪ ꯑꯗꯨ ꯔꯠꯅꯤꯒꯣ
ꯎꯝ
ꯑꯩ ꯍꯪꯕꯤꯒꯦ ꯑꯩꯒꯤ ꯑꯩꯒꯤ ꯃꯔꯨꯞ ꯑꯃ ꯂꯩꯕꯅꯦ ꯑꯗꯨ
ꯑꯣ